ꯋꯥꯃ
ꯌꯥꯔꯦ
ꯀꯃꯥꯏꯅ ꯌꯥꯔꯦ ꯑꯩꯅꯣ
ꯍꯪꯅꯤ ꯍꯪ ꯇꯧꯁꯟꯅꯤꯡꯕ
ꯑꯣ ꯍꯂ
ꯑꯗꯨꯗꯅꯣ
ꯀꯁ ꯇꯧꯔꯣꯦ
ꯍꯧꯖꯤꯛꯀꯤꯗ ꯍꯥꯏꯔꯛꯎꯅꯦ
ꯑ ꯑꯅ ꯊꯝꯖꯂꯦ ꯍꯧꯖꯤꯛꯀꯤꯗꯣ
ꯎꯝ
ꯀꯥꯏ ꯀꯥꯏ ꯃꯇꯥꯡꯗ ꯂꯦꯞꯈ꯭ꯔꯦ
ꯀ ꯅꯨꯄꯥꯗꯨꯅ ꯐꯖꯅ ꯁꯍꯤ ꯇꯦꯕꯤꯊꯔꯛꯑꯦ
ꯈꯨꯖꯤ ꯂꯧꯊꯣꯛꯑꯣ ꯂꯧꯊꯣꯛꯀꯦ ꯂꯧꯊꯣꯛꯀꯦ ꯁꯍꯤꯗꯕꯤꯗꯔꯦ ꯁꯍꯤꯗ ꯎꯝ ꯈꯨꯖꯤ ꯌꯦ ꯑꯃꯇ ꯂꯧ ꯊꯣꯛꯈꯤꯒꯦ ꯈꯨꯃꯒꯤ ꯑꯃꯥꯖꯒꯔ ꯑꯇꯥ ꯍꯕ ꯌꯦꯒꯦ ꯍꯦ
ꯑꯗꯨꯗꯒꯤ ꯑꯗꯩ ꯀꯩꯅꯅ ꯑꯗꯩ ꯀꯩꯅꯅ ꯑꯗ ꯑꯗ ꯂꯣꯏꯔ ꯃꯥꯅꯦ ꯑꯗ ꯑꯩ ꯅꯍꯥꯟ ꯈꯔ ꯂꯤꯈ꯭ꯔꯤꯗꯣ ꯃꯉꯣꯟꯗꯣ ꯈꯔ ꯈꯔ ꯂꯤꯈ꯭ꯔꯦ ꯑꯗꯨ ꯑꯗꯨꯒꯤ ꯃꯇꯨꯡ ꯃꯃ ꯍ
ꯑꯦꯦꯝꯁ ꯍꯥ
ꯎꯝ ꯅꯪ ꯅꯤꯡꯖꯍꯜꯂꯛꯄ ꯐꯩꯌꯦ ꯑꯩꯉꯣꯟꯗ ꯅꯃꯥꯟꯅꯕꯤꯗꯣ
ꯑꯣ ꯅꯪ ꯀꯥꯥꯎꯝꯗꯦꯔ
ꯑꯩ ꯀꯥꯎ ꯑꯩ ꯀꯥꯎ ꯑꯩ ꯀꯥꯎꯔꯝꯃꯦꯕ ꯑꯁꯦꯡꯒꯤ ꯑꯩ ꯀꯥꯎꯔꯝꯃꯦꯕ ꯑꯩꯅ ꯀꯩꯒꯨꯝꯕ ꯑꯗꯨꯗꯣ ꯅꯪꯅ ꯀꯩꯒꯨꯝꯕ ꯅꯤꯡꯁꯤꯡꯍꯜꯂꯝꯗ꯭ꯔꯕ ꯑꯩ ꯁꯣꯏꯔꯝꯕꯁꯨ ꯌꯥꯏꯑꯕꯀꯣ
ꯎꯝ ꯀꯩ ꯂꯩꯕꯤꯁꯦꯔꯥ
ꯍꯥꯥ
ꯄ ꯂꯩꯕꯤꯁꯦꯔꯣ
ꯈꯪꯗꯦ ꯑꯩ ꯁꯣꯏꯔ ꯁꯣꯏꯔꯝꯕꯁꯦ ꯀꯩꯒꯤ ꯁꯣꯏꯔꯤꯗꯣꯏꯅꯣ ꯍꯥꯏ ꯀꯥꯟꯗ ꯑꯩꯁꯨ ꯂꯥꯏꯏꯔꯤꯦꯛ ꯀꯨꯏꯍꯟꯕꯩꯗꯤ ꯅꯠꯇꯕꯀꯣ
ꯎꯝ
ꯑꯃꯗꯣ ꯑꯩꯒꯤ ꯕꯤꯗꯣ ꯑꯃꯗꯣ ꯍꯅꯩꯗꯣ ꯕꯣꯗꯣ ꯑ ꯑꯗꯨ ꯑꯗꯨꯒꯤ ꯈꯜꯂꯒ ꯑꯩꯁꯦ ꯃꯇꯝ ꯈꯔ ꯑꯗꯨꯝ ꯃꯥꯁꯨ ꯁꯥꯟꯅꯕ ꯑꯣꯏꯔꯝꯗꯣꯏꯅꯦꯕ ꯍꯧꯖꯤꯛꯀꯤ ꯅꯣꯏ ꯂꯩꯀꯥꯏꯒꯤ ꯅꯨꯄꯥꯗꯨꯁꯨ ꯂꯝꯒꯤ ꯅꯨꯄꯥꯗꯨꯁꯨ ꯑꯗꯨ ꯑꯩꯁꯨ ꯁꯥꯟꯅꯒꯦꯅ ꯈꯟꯕꯁꯦ ꯍꯧꯛ ꯍꯧꯔꯛꯑꯕꯅꯦꯕꯀꯣ ꯑꯁꯦꯡꯕꯅꯦꯀꯣ ꯑꯩꯅ ꯍꯥꯏꯖꯦ
ꯎꯝ
ꯑꯗꯨꯏꯁꯨ ꯑꯩ ꯑꯗꯨꯝꯕꯨꯗꯤ ꯐꯥꯖꯤꯜꯂꯦ ꯑꯗꯨꯝ ꯐꯥꯖꯤꯜꯂꯦ ꯃꯁꯛ ꯁꯟꯕ ꯈꯣꯠꯄ ꯊꯥꯕ ꯈꯣꯠꯄ ꯑꯗꯨꯝ ꯎꯝ ꯎꯝ ꯌꯥꯝ ꯌꯥꯝ ꯀꯨꯏꯅ ꯀꯨꯏꯅ ꯂꯩꯔ ꯈꯣꯠꯂꯒ ꯊꯥꯔꯛꯄ ꯇꯟꯅꯕ ꯈꯣꯠꯅꯕ ꯑꯗꯨꯃꯥꯏꯅ ꯆꯥꯔꯦ ꯑꯗꯨꯃꯥꯏꯅ ꯇꯧꯔꯦ ꯑꯗꯨꯅꯤꯗ ꯍꯥꯐ
ꯀꯩꯅꯅ
ꯑꯗꯨ ꯅꯪ ꯅꯤꯡꯖ ꯂꯧꯛꯄꯖꯥꯩ
ꯎꯝ ꯑ ꯈꯨꯣꯏꯔꯂꯝꯗ ꯆꯠꯇ꯭ꯔꯕꯣ
ꯂꯣꯏ ꯂꯒꯍꯃꯨ ꯁ ꯑꯦ
ꯎꯝꯝ
ꯃꯣꯏꯗ ꯑꯃꯝꯛꯇꯪ ꯆꯩꯔꯥꯎꯕ ꯑꯣꯏꯗꯔꯣ ꯆꯩꯔꯥꯎꯕꯒꯤ ꯑꯩꯈꯣꯏꯗꯁꯨ ꯀꯧꯕ ꯑꯩꯈꯣꯏꯗ ꯀꯧꯕꯩꯗ ꯃꯨꯔꯛ ꯑꯩꯈꯣꯏꯗ ꯑꯩꯈꯣꯏꯗ ꯀꯧꯕꯩꯗ ꯃꯨꯔꯛ ꯆꯠꯂꯨꯔꯦ ꯑꯩꯅ ꯑꯃꯨꯛ ꯃꯣꯏꯗ ꯑꯃꯨꯛ ꯆꯠꯄ ꯑꯗꯨꯒ ꯃꯥꯅ ꯑꯃꯨꯛ ꯑꯩꯈꯣꯏꯗ ꯑꯃꯨꯛ ꯂꯥꯛꯄ
ꯎꯝ
ꯑꯗꯨꯃꯥꯏꯅ ꯑꯗꯨ ꯑꯗꯨꯗ ꯑꯩ ꯆ ꯆꯠꯇ꯭ꯔ ꯃꯥꯜꯂꯦꯗ ꯑꯗꯨꯗꯤꯩ ꯐꯦ ꯑꯗꯨꯗꯩ ꯆꯠꯇ꯭ꯔꯦ ꯑꯗꯨꯅ ꯏꯔꯣꯏ ꯂꯣꯏꯕꯅꯦ
ꯅ ꯌꯆꯤꯡꯒꯤ ꯁꯀꯨꯜ ꯆꯂꯨꯁꯤ
ꯤꯟꯒꯤ ꯁ꯭ꯀꯨꯜꯗ
ꯑ
ꯍꯣꯏꯌꯦ ꯅꯪ ꯂꯥꯛꯑꯗꯤ ꯆꯠꯇꯦ ꯌꯥꯔꯦꯅꯦ
ꯆꯂꯨꯁꯤ ꯋꯥ
ꯅꯪ ꯂꯥꯛꯇꯔꯦ ꯇ
ꯆꯤꯡꯒꯤ ꯁꯀꯨꯜ ꯆꯠꯂꯨꯁꯦ ꯑꯗꯨ ꯑꯗꯨꯗꯨꯒꯅꯦ ꯁꯨꯝ ꯆꯠꯂꯒ ꯊꯣꯡ ꯒꯟ ꯅꯪꯅ ꯑꯩ ꯊꯣꯡꯕ ꯄꯨꯈꯤꯕ꯭ꯔꯥ ꯄꯨꯗꯕ꯭ꯔꯥ
ꯄꯨꯔꯝꯂꯤꯗ
ꯣꯡ ꯐꯧ ꯄꯨꯕ ꯃꯥꯜꯂꯦꯀꯣ ꯅꯪꯅ ꯑꯩꯕꯨ ꯐꯣꯡ ꯐ ꯄꯨ ꯃꯥꯜꯂꯦ ꯑꯗꯨ ꯊꯣꯡꯕꯝꯕ ꯆꯠꯂꯨꯁꯦ
ꯌꯥꯏ
ꯄꯨꯁꯤꯣ ꯅꯪꯅ ꯋꯥꯔꯒ ꯇꯕꯥꯅꯤꯁꯨ ꯊꯧꯕꯗ ꯑꯩ ꯋꯥꯔꯦꯗ ꯇꯧꯕꯗꯣ
ꯊꯣꯡꯗꯨꯣ ꯐꯖ ꯐꯖꯔꯕ꯭ꯔꯥ ꯈꯪꯗ꯭ꯔꯦ
ꯑꯗꯨꯗꯕ
ꯎꯝ
ꯎ ꯏꯁꯤꯡꯁꯦ ꯑꯃꯝꯇ ꯎꯈ꯭ꯔꯥ ꯌꯦꯡꯉꯩꯗꯨꯗꯤ ꯑꯗꯨꯒ ꯐꯣꯟꯗꯨꯁꯨ ꯌꯥꯝ ꯊꯦꯡꯅꯩꯗ
ꯑꯣ ꯀꯥꯎꯈꯣꯏꯅꯤ ꯑ
ꯁꯆꯤꯡ ꯑꯣꯣ
ꯠꯠ
ꯆ ꯇꯗꯥꯏ ꯅꯅꯨꯡꯉꯥꯏ ꯃꯦꯃꯣꯔꯤꯁꯅꯦꯌꯥꯝꯅꯦ ꯍꯧꯧꯔꯦꯠ ꯠꯇ꯭ꯔꯤꯕ ꯂꯝꯒ ꯌꯥꯝ ꯄꯨꯕꯤꯔꯕꯅꯤ ꯅꯪꯅ ꯑꯩꯈꯣꯏꯒꯤ ꯏꯃꯥꯟꯅꯕ ꯑꯩ ꯈꯪꯅꯕ ꯅꯨꯄꯥꯒꯤ ꯂꯝꯗꯁꯨ ꯅꯪ ꯀꯨꯏꯌꯦ ꯅꯪꯅ ꯌꯥꯝ ꯄꯨꯕꯒꯦ ꯅꯪꯒꯤ ꯌꯥꯝ ꯂꯃꯟ ꯇꯣꯟꯅ ꯀꯩꯅꯃꯥꯏꯅ ꯁꯤꯡꯁꯤꯒꯦ
ꯎꯝ ꯉꯔꯃꯦ ꯈꯨꯖꯦꯗ ꯍꯥꯇ ꯑꯣꯏꯔꯦꯅ
ꯍꯦ ꯃꯣꯏꯅ ꯌꯦꯅꯒ ꯂꯝꯃꯟ ꯈꯇꯨ ꯂꯃ ꯁꯤꯡꯕ ꯉꯃꯣꯏ ꯍꯧꯖꯒꯦ ꯉꯝꯃꯔꯣꯏ ꯁꯤꯡꯕꯒ
ꯉꯝꯅꯤꯍꯦ ꯁꯤꯡꯕ ꯉꯝꯅꯕ ꯑꯃ ꯍꯥꯏꯔꯛꯒꯦ
ꯑꯥꯎ ꯍꯥꯏꯔꯣꯑꯣ
ꯑꯩ ꯑꯩꯒꯤ ꯅꯨꯄꯥ ꯑꯐꯕ ꯑꯃ ꯄꯤꯔꯗꯤ ꯌꯥꯔꯦꯅ
ꯑꯐꯕ ꯑꯩ ꯁꯦꯟꯅꯈꯤꯑꯀꯣ ꯍꯆꯂ ꯁꯤꯒꯦ
ꯍꯣꯏ ꯑꯩꯈꯣꯏ ꯁ꯭ꯋꯥꯏꯗ ꯑꯣꯏꯒꯗꯕꯀꯣ
ꯂꯣ ꯑꯩ ꯁꯥꯏꯅ ꯌꯦꯡꯈꯤꯌꯦꯀꯣ
ꯃꯥꯅꯦ ꯅꯪ ꯑꯩꯈꯣꯏ ꯁ꯭ꯋꯥꯏꯒꯤ ꯃꯤ ꯑꯩꯉꯣꯟꯗꯒꯤ ꯅꯪꯅ ꯍ ꯈꯪꯅꯔꯝꯅꯤ
ꯃꯤ ꯂꯈꯪꯅꯗꯤ
ꯆꯗꯁꯨ
ꯎꯗꯕꯅ
ꯁ꯭ꯀꯨꯜ ꯇꯝ ꯄꯊ ꯀꯣ ꯅ ꯑꯊꯤ
ꯈꯨ ꯀꯥꯡꯨꯗꯛꯇꯅꯥ ꯀꯩꯅꯣ ꯀꯣꯏꯔꯒꯦꯔꯣ ꯑ ꯑꯩꯉꯣꯟꯗ ꯍꯥꯏꯔꯝꯕ ꯃꯌꯥꯝ ꯃꯅ ꯄꯥꯒ ꯌꯦꯁꯗꯣ
ꯀꯔꯤ ꯋꯥꯅ
ꯐꯂꯗꯒ
ꯃꯂꯝꯝꯗꯏ
ꯐꯨꯏ ꯍꯨꯏ ꯍꯨꯏꯅ ꯍꯧꯕꯂꯝꯗꯒꯦ
ꯑꯁ ꯑꯈꯨꯁꯥꯒ
ꯎ ꯂꯩ ꯀꯥꯏ ꯅꯨꯄꯥ ꯄ ꯑꯃꯥ
ꯎꯝ ꯑꯨ ꯑꯩꯌ ꯑꯅꯛꯄ ꯄꯥꯝꯃꯦ
ꯑꯗꯨꯗꯤ ꯄꯒꯤ
ꯍꯝ
ꯑꯗꯨꯗꯤ ꯑꯩ ꯁꯤꯤꯈꯤꯒꯦ ꯑꯗꯨꯋꯥꯏ ꯃꯇꯦꯛꯇꯒꯤꯗꯤ
ꯍꯣꯏ ꯑꯩꯈꯣꯏ ꯁꯥꯥꯃꯦꯛꯇꯒꯤ
ꯀꯗꯥꯥꯏꯗꯣꯏꯅꯣ ꯍꯥꯏ ꯇꯥꯏ ꯄꯥꯎꯑꯣ ꯅꯠꯇꯦꯔ
ꯎꯝ
ꯑꯁꯃꯅꯁꯤꯥ ꯑꯌ
ꯑꯩꯅ ꯁ꯭ꯋꯥꯏꯗ ꯀꯥꯞꯄꯦ ꯃꯃꯜ ꯅꯨꯡꯁꯤꯕꯗꯨꯏ
ꯅꯨꯡꯁꯤ ꯉꯥꯡꯉꯤꯅꯅꯦ
ꯎꯁ
ꯉꯦ
ꯃꯤꯗꯤꯡ ꯎꯧꯕ ꯌꯥꯕ
ꯑꯦ ꯅꯪ ꯅꯪ ꯍꯟꯗꯛ ꯃꯑꯣꯡ ꯆꯥꯕ꯭ꯔꯥ ꯆꯥꯗꯕ꯭ꯔꯥ ꯅꯪꯒ ꯑꯩ ꯍꯟꯇꯛ ꯃꯣꯃꯣ ꯆꯥꯕ꯭ꯔꯥ
ꯍꯪꯀ
ꯑꯩ ꯊꯣꯛꯂꯛꯄꯗ
ꯈꯪꯗꯦꯕꯨ
ꯕꯤꯛꯕꯤꯗꯥ
ꯀꯔ
ꯑꯗꯨꯚꯤꯗ ꯆꯥ ꯊꯛꯑꯕ꯭ꯔ ꯑꯩꯗꯣ ꯃꯣꯃꯣ ꯆꯥꯈꯤꯕ ꯆꯥꯗꯕ꯭ꯔ ꯀꯥꯎꯈ꯭ꯔꯦꯕ ꯑꯗꯨ ꯑꯗꯨꯗꯤ
ꯀꯩꯅꯣꯝꯃ ꯆꯥꯒꯨꯝ ꯆꯥꯗꯒꯨꯝ ꯇꯧꯋꯦ
ꯆꯥꯔꯤ ꯅꯪ ꯈꯇ ꯊꯛꯑꯦꯅ
ꯍꯥꯥ
ꯅꯪꯒꯤ ꯆꯥꯒꯤ ꯃꯤꯅ ꯅꯪ ꯆꯥꯛꯄꯄ ꯑꯩ ꯅꯤꯡꯁꯤꯡꯉꯦꯕ
ꯎꯝ
ꯑꯩꯁꯨ ꯃ ꯆꯥꯕ ꯆꯥ ꯑꯩ ꯌꯥꯅꯤ ꯀꯩ ꯆꯠꯈꯤꯒꯦꯗ ꯅꯨꯃꯤꯠꯇ
ꯈꯪꯗ꯭ꯔꯤ ꯏꯕꯥꯅꯤ ꯈꯕ꯭ꯔꯣ
ꯍꯣꯏ ꯏꯃꯅꯤ ꯐꯖꯅ
ꯀꯩꯒꯤꯅꯨ
ꯈ ꯐꯅꯤ ꯈꯗ ꯏꯃꯥꯏꯅꯤ ꯈꯛꯇꯅꯦ ꯆꯥꯏꯗꯣ ꯀꯩꯒꯤꯅꯣꯗꯨꯕꯣ ꯀꯔꯤꯒꯤ ꯑꯣꯏꯕ꯭ꯔꯕꯣ
ꯑꯩꯗꯤ ꯇꯁꯦꯡꯅ ꯑꯩ ꯅꯣꯏꯗꯒ ꯇꯨꯝꯈꯤꯕ꯭ꯔꯣ
ꯂꯥꯏ ꯍꯔꯥꯎꯕ ꯌꯗꯠꯇꯃꯤꯗꯤ ꯑꯥ ꯑꯥ ꯃꯥꯡꯗꯅꯦ ꯑꯗꯨꯗꯤ ꯃꯥꯡꯗꯅꯦ
ꯔꯥꯎ ꯃꯃꯥꯡꯒꯤꯗꯨꯅ ꯍꯦꯟꯅ ꯅꯛꯁꯜꯂꯛꯄꯒꯨꯝ ꯇꯧꯔꯛꯑꯦ ꯑꯩꯉꯣꯟꯗ
ꯃꯦꯃꯣꯔꯤ ꯔꯤꯀꯣꯜꯁꯦ ꯌꯥꯝ ꯀꯩꯅꯣ ꯇꯧꯋꯤꯀꯣ ꯑꯦꯆꯤꯠ ꯌꯥꯝ ꯑꯣꯏꯀꯣ
ꯍꯝ
ꯃꯅꯤꯄꯨꯔꯤꯗ ꯀꯅꯣꯅꯦ ꯁꯣꯔꯤ
ꯎꯝ ꯉꯥꯛꯄꯤꯔꯦ ꯉꯥꯛꯄꯤꯔꯦ
ꯎꯝ ꯉꯥꯛꯄꯤꯌꯑꯣ ꯑꯩꯕꯨꯣ ꯅꯠꯇ꯭ꯔꯗꯤ ꯀꯌꯥꯝ ꯅꯨꯡꯉꯥꯏꯔꯣꯏꯕ
ꯎꯝ
ꯑꯣꯏ ꯆꯉ ꯑꯁꯗ ꯑ ꯀꯣꯏꯕ ꯆꯠꯄꯗꯣ ꯀꯜꯂꯛꯇꯦ ꯅꯪꯅ ꯄꯨꯕ ꯆꯠꯄꯗꯣ ꯌꯥꯝ ꯀꯜꯂꯛꯑꯦꯕ
ꯅꯣꯏ ꯄ ꯄꯨꯗꯕꯤꯗ ꯍꯧꯁꯤ ꯃꯤ ꯃꯤ ꯑ ꯕꯨ ꯕꯨꯂ ꯂꯩꯦꯅ
ꯑ ꯄꯨꯒꯅꯨ ꯑꯩ ꯄꯨꯕꯤꯌꯨ ꯑꯦꯝ ꯖꯦꯂꯦꯁ ꯊꯥꯎꯑꯣꯅꯦ
ꯄꯥꯏꯃꯨꯠꯇ ꯈꯔ ꯄꯨ ꯆꯟꯗ꯭ꯔꯈꯣꯡꯒꯤꯗ ꯈꯔ ꯄꯨ
ꯁꯟꯗ꯭ꯔ ꯈꯣꯡꯕꯗꯤ ꯌꯥꯝ ꯆꯠꯅꯤꯡꯉꯦ ꯄꯥꯏꯟꯋꯨꯠ ꯍꯣꯏ ꯁꯣꯏ ꯁꯨꯔꯤ ꯑꯗꯨꯒꯨꯝꯕꯗꯨꯗꯤ ꯑꯩ ꯆꯠꯅꯤꯡꯗꯦ ꯆꯤꯡꯌꯥ ꯇꯝꯌꯥ ꯄꯨꯕꯗꯣ ꯌꯥꯝ ꯅꯨꯡꯁꯤꯌꯦꯕ ꯑꯗꯨꯅꯤꯅ ꯑꯩꯗꯤ ꯀꯩꯒꯤꯅꯣ
ꯍꯣꯏ ꯑꯗꯨꯗꯤ
ꯑꯁ ꯌꯥꯝ ꯅꯨꯡꯁꯤꯌꯦ ꯇꯨꯒꯦ ꯇꯧꯕꯗꯣ ꯈꯪꯕ꯭ꯔꯥ ꯈꯨꯅꯨꯡ
ꯑꯗꯨꯗꯤ ꯍꯜꯂꯛꯄꯗ ꯅꯠꯇ꯭ꯔꯣ
ꯑ ꯀꯥꯏꯗꯅꯣ ꯈꯪꯖꯦ
ꯑꯩ ꯆꯀꯥꯗꯣ ꯑꯩꯒꯤ ꯈꯣꯡꯗꯣ ꯈꯔ ꯅꯦꯝꯈꯤꯕꯕ
ꯑ ꯑꯗꯨꯪ ꯆꯌꯥꯅ
ꯑꯗꯨ
ꯑꯗꯨ ꯅꯨꯡꯁꯤꯕ ꯅꯨꯡꯁꯤꯕ ꯉꯥꯛꯇ ꯅꯪꯅ ꯃꯌꯥꯝ ꯊꯝꯕꯤꯔꯝꯃꯦ ꯅꯨꯡꯁꯤꯕ ꯇꯧꯔꯤꯁꯦ ꯏꯍ
ꯀꯥꯏꯅ ꯊꯣꯛꯀ ꯅꯨꯄꯥꯥꯣꯏ ꯑꯣꯏꯅ ꯎꯝ
ꯑꯩꯈꯣꯏ ꯏꯃꯥꯟꯅꯕꯤꯗꯨꯗꯤ ꯀꯔꯤ ꯅꯤꯡꯁꯤꯡꯕꯖꯥꯔ ꯑꯩꯅ ꯄꯨꯅꯤꯡꯗꯅꯤꯍꯦ
ꯈꯪꯗꯦꯁꯦ ꯇꯨ ꯇꯔꯪ ꯆꯠꯄꯤꯗꯨꯣ
ꯃꯥ ꯑꯩ ꯅꯤꯡꯁꯤꯡꯗꯨꯗꯀꯣ ꯑꯩꯁꯦ ꯄꯨꯨꯡꯅꯤꯡ ꯅꯤꯡꯁꯤꯡꯉꯤ
ꯃꯥꯗꯤ ꯅꯤꯡꯖꯤꯡ ꯉꯥꯃꯔꯣꯏ ꯃꯥꯗꯤ ꯉꯥꯎꯔꯝꯃꯅꯤ
ꯎꯝ ꯊꯕꯛ ꯆꯤꯟꯖꯥ ꯇꯧꯔꯤꯅꯤꯁꯦ ꯑꯗꯨꯕꯨꯗꯤ
ꯎꯝ ꯑꯁ ꯑꯩ ꯇꯥꯡ ꯇꯔꯥꯒꯤ ꯈꯟꯕꯗ ꯃꯊꯥꯏ ꯌꯥꯝ ꯁꯥꯏ
ꯄꯨꯔꯥ ꯂꯝ ꯂꯥꯟꯕ ꯁꯛꯈꯪꯗꯕꯗꯧꯅ ꯇꯨꯃꯤꯟ ꯂꯩꯊꯣꯛ ꯑꯣ
ꯑꯁ ꯄꯨꯟꯁꯤ ꯎꯝ
ꯅꯣꯏ NCC ꯂꯣꯏꯗꯔ꯭ꯦꯕꯣ ꯀꯩꯅꯣ
ꯂꯣꯏꯗ꯭ꯔꯤ ꯑꯥ ꯃꯊꯪ ꯆꯍꯤ ꯂꯣꯏꯗꯨꯏꯅꯤ
ꯎꯝ ꯌꯨꯝꯗꯩꯩ
ꯈꯦꯔꯒꯁꯦ ꯀꯌꯥꯔ ꯍꯧꯔꯛꯄꯤ ꯈꯪꯕ꯭ꯔ ꯑꯩꯅ ꯑꯥ ꯑꯗꯨꯗ ꯑꯅꯤꯔꯛ ꯈꯥꯛ ꯑꯣꯏꯔꯥ ꯃꯟꯂꯦ ꯑꯅꯤꯔꯛ ꯈꯛꯅ ꯑꯍꯨꯝꯂꯛꯅꯤ ꯑꯍꯨꯝꯂꯛꯅꯦ
ꯑꯥ
ꯎꯨꯝꯔꯣꯅꯦ ꯑꯃꯅ ꯃꯆꯦꯗ ꯑꯃꯅ ꯃꯆꯦꯗ ꯌꯦꯡꯉꯨꯅꯦ
ꯋꯥꯎ ꯃꯦꯃꯣꯔꯤꯁ ꯀꯌꯥꯃꯨꯛ ꯅꯪ ꯁꯦꯝꯈ꯭ꯔꯒꯦ
ꯑ ꯊꯅꯦ ꯎꯝ ꯖꯨꯂꯥꯏ ꯇꯥꯡ ꯃꯉꯥ ꯃꯉꯥꯗꯒꯤ ꯁꯥꯕ ꯍꯧꯕꯅꯦꯕꯀꯣ
ꯖꯨꯂꯥꯏ ꯇꯥꯡ ꯃꯉꯥ ꯌꯧꯔꯛꯇꯣꯔꯦ
ꯎꯝ ꯑꯗꯨꯗꯒꯤ ꯏꯕꯥꯅꯤ ꯁꯥꯕꯁꯦ ꯎꯝ ꯐꯦꯕꯨꯋꯥꯔꯤ ꯐꯦꯕꯋꯥꯔꯤ ꯇꯥꯡ ꯇꯔꯦꯠ ꯅꯤꯄꯥꯟ
ꯑꯣ
ꯑꯗꯨꯃꯥꯏꯅ ꯁꯥꯏ ꯑꯗꯣ ꯑꯩꯉꯣꯟꯗꯗꯤ ꯀꯩ ꯍꯥꯏꯅꯤ ꯑꯗꯨꯝ ꯎꯝ ꯑꯕꯣꯛ ꯇꯧꯗ꯭ꯔꯤꯕꯅꯤꯅꯀꯣ ꯃꯥꯥꯟꯁꯨ ꯑꯗꯨꯝ ꯑꯤꯡ ꯑꯌꯨꯛ ꯅꯨꯡꯊꯤꯟ ꯅꯨꯡꯗꯥꯡ ꯐꯣꯟ ꯑꯗꯨꯝ ꯇꯧꯔꯛꯄ ꯑꯩ ꯏꯁꯥꯗ ꯌꯥꯝ ꯑꯦꯇꯦꯆ ꯑꯣꯏꯍꯟꯈ꯭ꯔꯕ
ꯎꯝ ꯎꯝ ꯎꯝ
ꯑꯗꯨꯅ ꯑꯩ ꯍꯧꯖꯤꯛ ꯅꯨꯄꯥ ꯑꯃ ꯊꯥꯖꯗꯦꯕ
ꯎꯝ
ꯑꯕꯨꯣꯏ ꯊꯥꯖꯗ꯭ꯔꯦ ꯍꯧꯖꯤꯛ ꯈꯤꯔꯦ ꯂꯣꯏ ꯄꯤꯜꯂꯤ ꯍꯧꯖꯤꯛ
ꯊꯖꯥꯅꯤ
ꯑꯗꯨꯅ ꯑꯩꯅ ꯑꯣꯏꯅ ꯃꯤ ꯁꯥꯟꯅꯅꯤꯡꯉꯛꯑꯦꯕꯀꯣ ꯔꯦꯕꯦꯟꯖ ꯂꯃꯟ ꯈꯨꯝꯝꯅꯤꯡꯉꯛꯑꯦꯕ ꯃꯤ ꯑꯇꯣꯞꯄꯗ ꯑꯣꯏꯅ
ꯑꯥ ꯈꯨꯃꯣ ꯈꯨꯃꯣ
ꯈꯃꯣꯏꯗ
ꯌꯥꯝ ꯀꯨꯏꯒꯤ
ꯀꯩꯅꯦ
ꯃꯅꯤꯒꯤ
ꯀꯌꯥ ꯁꯨꯔꯒꯦ
ꯅꯪ ꯇꯧꯔꯛꯈꯤꯒꯦꯔꯣ ꯀꯃꯥꯏꯅ ꯇꯧꯁꯤꯒꯦ
ꯈꯪꯗꯦ ꯑꯃꯥ ꯍꯦꯛꯇꯥ ꯌꯥꯏꯌꯦ
ꯊꯕꯛ ꯇꯧꯅꯤꯡꯉꯥꯏ ꯂꯩꯇ꯭ꯔꯕ꯭ꯔꯣ
ꯑꯗꯨꯗꯤ ꯍꯥꯟꯅ ꯇꯧꯔꯒꯦ ꯑꯩ
ꯑꯥ ꯇꯧꯔꯨꯔꯣ ꯋꯥꯔꯦ ꯏꯕꯅꯤꯁꯨ
ꯊꯝꯃꯦ ꯊꯥꯝꯃꯦ
ꯑ